ꯁꯔꯃ
ꯀꯥꯏ
ꯑꯣ ꯀꯩꯗꯧꯔꯦ ꯍꯥꯏꯕꯅ
ꯑ ꯍꯧꯖꯤꯛꯇꯤ ꯐꯝꯂꯒ ꯂꯥꯛꯗ ꯆꯥꯛꯆꯥꯥ ꯇꯣꯛꯑꯀꯣ
ꯑꯁ ꯅꯨꯡꯊꯤꯜꯒꯤ ꯆꯥꯛ ꯆꯥꯕ
ꯆꯥꯕꯈꯩ ꯑꯗꯨꯒꯤꯅꯤ
ꯑꯁ ꯑꯌꯨꯛꯀꯤ ꯄꯨꯡ ꯑꯍꯨꯝ ꯄꯨꯡ ꯑꯍꯨꯝ ꯄꯨꯡ ꯃꯩ ꯇꯧꯔꯝꯗꯥꯏꯗ ꯑꯌꯨꯛꯀꯤ ꯄꯨꯡ ꯑꯌꯨꯛꯀꯤ ꯆꯥꯛ ꯀ ꯐꯜꯂꯁꯦ
ꯍꯣꯏ ꯍꯥꯏꯕꯗꯤ ꯊꯦꯡꯉꯒ ꯊꯧꯒꯠꯕꯀꯣ
ꯋꯥꯔꯜ ꯀꯞ ꯌꯦꯡꯉꯒ ꯑꯗꯨꯗꯥ ꯌꯦꯡꯉꯒ ꯇꯨꯝꯃꯁꯨ ꯊꯦꯡꯕ ꯑꯗꯨ ꯑꯋꯥꯠꯄꯗꯨꯣ ꯊꯦꯡꯕꯅꯦꯕ ꯊꯕꯛ ꯂꯩꯇꯕꯒꯤ ꯅꯠꯇꯦ ꯅꯠꯇꯦ ꯑꯩ ꯃꯤ ꯇꯔꯨꯛ ꯀꯨꯝꯕ ꯂꯥꯛꯏꯕꯀꯣ
ꯑꯣꯔꯗ꯭ꯔꯦꯟꯇ ꯑꯣꯏꯅ ꯂꯩꯕ
ꯅꯠꯇꯦ ꯅꯠꯇꯦ ꯑꯄꯥꯔꯠꯃꯦꯟꯗ ꯂꯩꯕꯀꯣ
ꯑꯥ
ꯑꯗꯣ ꯃꯤꯁꯤꯡꯁꯨ ꯋꯥ ꯀꯥꯞ ꯌꯦꯅꯒ ꯊꯦꯡꯉ ꯇꯨꯝꯕ ꯑꯗꯨ ꯑꯩꯁꯨ ꯀꯔꯤ ꯍꯥꯏꯁꯤꯔꯦ ꯊꯦꯡꯅꯒ ꯇꯨꯝꯕꯀꯣ ꯉꯔꯥꯡꯗꯣ ꯑꯗꯨ
ꯋꯥꯀꯛ ꯌꯦꯡꯕ ꯀꯨꯛ ꯌꯦꯡꯕ ꯅꯨꯡꯉꯥꯏꯕ꯭ꯔꯣ ꯉꯔꯥꯡꯒꯤꯗꯣ
ꯌꯦꯡꯕ ꯅꯨꯡꯉꯥꯏ ꯍꯥꯏꯕ ꯇꯥꯔꯦꯗꯤ ꯍꯣꯏ ꯍꯥꯏꯕꯗꯤ ꯃꯈꯣꯏ ꯄꯕꯤꯍꯁꯤꯔꯥ ꯀꯣꯡꯒꯣ ꯍꯥꯏꯕꯒꯤ ꯃꯐꯝꯗꯣ ꯃꯈꯣꯏꯒꯤ ꯄ꯭ꯂꯦꯌꯔꯗꯣ ꯌꯥꯝ ꯆꯅꯕ ꯍꯔꯤꯅꯦꯍꯦ ꯌꯦꯡꯕꯗ ꯃꯇꯝꯗꯐꯥꯎ ꯌꯥꯝ ꯅꯨꯡꯁꯤꯌꯦꯕ ꯍꯣꯏꯗ ꯑꯗꯨꯅꯦ ꯅꯨꯡꯉꯥꯏꯔꯤ ꯅꯪꯕꯨ
ꯑꯩꯗꯤ ꯌꯦꯅꯤꯡꯗꯗ
ꯌꯦ ꯍꯧ ꯌꯦꯡꯕ ꯌꯥꯝ ꯅꯨꯡꯉꯥꯏꯕꯅꯦ ꯌꯦꯡꯕ ꯌꯥꯝ ꯅꯨꯡꯉꯥꯏꯕꯅꯦꯕ
ꯑꯣ ꯃꯊꯪ ꯉꯁꯤ ꯉꯁꯤꯁꯦꯗꯤ ꯉꯁꯤ ꯗꯦꯠ ꯑꯅꯤ ꯍꯌꯦꯡ ꯗꯦꯠ ꯑꯍꯨꯝ ꯑꯣꯀꯦ ꯑꯩꯗꯤ ꯗꯦꯠ ꯑꯅꯤ ꯅꯠꯇꯦ ꯑꯃ ꯂꯩꯕꯗꯣ ꯑꯗꯨ ꯌꯦꯡꯒꯦ ꯇꯧꯕꯅꯦꯕ ꯑꯩꯗꯤ
ꯅꯠꯇꯦ ꯑꯩ ꯑꯩ ꯌꯦꯡꯒꯦ ꯍꯌꯦꯡ ꯌꯦꯡꯒꯦ ꯇꯧꯕꯅꯦ ꯑꯩꯗꯤ
ꯍꯣꯏ ꯍꯣꯏ ꯍꯌꯦꯡ ꯄꯨꯡ ꯃꯔꯤ ꯃꯈꯥꯏꯗ ꯑꯃꯨꯛꯀ ꯂꯩꯕ
ꯈꯪꯗꯦ ꯄꯨꯡꯕꯨꯗꯤ
ꯍꯣꯏ ꯍꯣꯏ ꯃꯗꯨꯒꯤ ꯄꯨꯛꯅꯦ ꯕꯣꯔꯣꯛ ꯃꯈꯥꯏꯁꯨ ꯑꯃ ꯂꯩꯀꯣ ꯒ꯭ꯔꯣ ꯃꯈꯥꯏꯁꯨ ꯑꯃ ꯂꯩꯌꯦ ꯑꯗꯨꯒ ꯑ ꯄꯨꯡ ꯃꯔꯤ ꯃꯈꯥꯏꯁꯨ ꯑꯃꯨꯛꯀ ꯂꯩꯌꯦꯕꯀꯣ ꯑ ꯌꯥꯝ ꯐꯖꯩ
ꯄꯨꯡ ꯊꯦꯡꯗ
ꯑꯂꯥꯝ ꯊꯝꯃꯨ
ꯑꯦꯂꯥꯔꯝ ꯊꯝꯃꯁꯨ ꯍꯧꯧꯒꯠꯅꯤꯡꯗꯦ.... ꯁꯃꯤ ꯇꯨꯝꯕ ꯀꯥꯏ ꯑꯗꯣꯟ ꯑꯁ ꯍꯥꯏꯥꯏꯅꯥꯗꯦ ꯄꯦꯟꯗꯦꯕꯛ ꯇꯨꯝꯕ ꯀꯥꯏꯕꯗꯣ
ꯍꯣꯏ ꯍꯣꯏ ꯑꯗꯨꯁꯨ ꯑꯗꯨꯁꯨ ꯆꯨꯝꯃꯦ ꯑꯩꯁꯨ ꯁꯨꯃꯥꯏ ꯁꯃꯥꯏꯅ ꯇꯧꯒꯅꯤ ꯍꯥꯏꯕꯗꯤ ꯍꯧꯒꯠꯂꯒ ꯌꯦꯡꯒꯦ ꯑꯗꯨꯅ ꯑꯂꯥꯝꯁꯨ ꯊꯝꯕ ꯑꯗꯨ ꯂꯣꯏꯅꯃꯛ ꯊꯝꯅꯥꯉꯥꯏ ꯑꯃꯨꯛꯀ ꯃꯇꯝ ꯌꯥꯎꯔꯗꯤ ꯇꯨꯝꯅꯤꯡꯕꯀꯣ
ꯎꯝ
ꯑꯗꯨ ꯑꯗꯨꯒꯤꯅꯤꯕ ꯑꯩꯈꯣꯏ ꯀꯔꯤ ꯍꯥꯏꯁꯤꯔꯥ
ꯑꯌꯨꯛꯀꯤ ꯄꯨꯡ ꯅꯠꯇꯦ ꯅꯨꯃꯤꯗꯥꯡꯒꯤ ꯄꯨꯡ ꯇꯔꯥ ꯇꯔꯥ ꯃꯈꯥꯏ ꯑꯗꯨꯒꯨꯝꯕꯗꯣ ꯑꯗꯨ ꯆꯥꯡꯗꯗꯤ ꯌꯦꯡꯕ ꯉꯝꯃꯦꯕ ꯑꯗꯨ ꯅꯠꯇꯔꯥ ꯇꯤ ꯑꯁ ꯌꯦꯡꯕ ꯉꯝꯗꯦ ꯇꯨꯝꯅꯤꯡꯕꯅ ꯍꯥꯜꯂꯦꯕ ꯑꯗꯨꯗꯤ
ꯑꯗꯨꯅꯤ ꯑꯗꯨꯗꯤ ꯊꯕꯛ ꯇꯧꯕ ꯃꯤꯁꯤꯡꯗꯤꯀꯣ ꯑꯩꯈꯣꯏꯗꯤ ꯊꯕꯛ ꯇꯧꯗꯕꯀꯣ ꯑꯗꯨ ꯉꯟꯅ ꯇꯨꯝꯂꯁꯨ ꯉꯟꯅ
ꯅꯨꯡꯉꯥꯏꯕ ꯄꯨꯟꯁꯤ ꯍꯥꯏꯗꯨꯅꯤ
ꯍꯣꯏ ꯍꯣꯏ ꯑꯗꯨꯅꯤ ꯍꯥꯏꯕꯗꯤ ꯃꯁꯤ ꯈꯨꯝꯃꯇ ꯑꯥ ꯀꯔꯤ ꯍꯥꯏꯁꯤꯔꯦ ꯃꯁꯤ ꯀꯨꯝꯍꯨꯠꯁꯤ ꯐꯖ ꯐꯖꯅ ꯐꯪꯗꯦꯕꯀꯣ ꯍꯥꯏꯕꯗꯤ ꯆꯍꯤ ꯃꯔꯤ ꯃꯔꯤ ꯈꯛꯇ ꯂꯥꯛꯄꯀꯣ ꯑꯗꯨꯒꯤꯅꯤ ꯆꯍꯤ ꯃꯔꯤꯛꯇ ꯑꯃꯨꯛꯀ ꯂꯥꯛꯑꯦ ꯑꯗꯨꯒꯥ ꯍꯧꯖꯤꯛ ꯁꯅꯥꯔꯤꯕꯁꯤꯡꯗꯣ ꯑꯃꯨꯛ ꯀꯥ ꯑꯥ ꯆꯍꯤ ꯃꯔꯤ ꯑꯃꯨꯛꯒ ꯂꯥꯛꯄ ꯃꯇꯝ ꯇꯅ ꯁꯅꯥꯔꯣꯏꯀꯣ ꯑꯗꯨꯒꯤ ꯑꯩꯈꯣꯏꯅ ꯌꯦꯡꯅꯤꯡꯕꯀꯣ꯫
ꯈꯪꯗꯦꯗꯥ ꯃꯊꯪ ꯆꯍꯤꯗ ꯁꯥꯟꯅꯕꯕꯨ ꯐꯪꯒꯗ꯭ꯔꯅꯦ ꯏꯔꯥꯡ ꯃꯇꯥꯗꯨꯒꯥ ꯑꯗꯨꯝ ꯂꯝ ꯑꯇꯩꯗꯁꯨ ꯗꯨꯝ ꯂꯥꯟ ꯇꯧꯅꯕ ꯂꯝ ꯑꯃꯒ ꯂꯝ ꯑꯃꯒ ꯂꯥꯟ ꯇꯧꯅꯩꯗꯅ ꯑꯗꯨꯒꯤ ꯃꯊꯪ ꯆꯍꯤꯗꯥꯁꯨ ꯃꯊꯪꯒꯤ ꯑꯥ ꯑꯁ ꯈꯪꯗꯦꯅꯦ ꯐꯪꯒꯗ꯭ꯔꯥ ꯐꯪꯉꯣꯏꯗ꯭ꯔꯥ꯫
ꯑꯗꯨꯅꯤ ꯑꯗꯨꯕꯨ ꯃꯗꯨꯗꯤ ꯀꯩ ꯍꯥꯏꯁꯤꯔꯥ꯫
ꯑꯗꯨ ꯃꯈꯣꯏ ꯃꯈꯣꯏꯒꯤꯗꯤ ꯂꯩꯌꯦ ꯑꯗꯨꯕꯨ ꯌꯦꯡꯕ ꯅꯨꯡꯉꯥꯏꯕꯅꯤ ꯍꯥꯏꯕꯗꯤ ꯏꯊꯟꯗꯒꯨꯝꯕ ꯌꯦꯡꯉꯗꯤ ꯅꯨꯡꯉꯥꯏꯇꯦ꯫
ꯍꯣꯏ ꯃꯤ ꯃꯌꯥꯝ ꯃꯌꯥꯝ ꯄꯨꯜꯂꯒ ꯃꯤ ꯑꯃꯅ ꯃꯤ ꯑꯃꯅ ꯑꯃꯗ ꯁꯞꯄꯣꯔꯠ ꯇꯧꯕ ꯃꯤ ꯑꯃꯅ ꯑꯃꯗ ꯁꯞꯄꯣꯔꯠ ꯇꯧꯕ ꯑꯗꯨꯒ ꯄꯨꯟꯅ ꯁꯞꯄꯣꯔꯠ ꯇꯧꯗꯕꯗꯣ꯫
ꯍꯣꯏ-ꯍꯣꯏ ꯑꯗꯨꯒꯤꯅꯦ ꯑꯗꯨꯒꯤ ꯏꯁꯄꯤꯔꯤꯠꯇꯣ ꯂꯩꯔꯥꯗꯤ ꯇꯨꯝꯁꯨ ꯇꯨꯝꯅꯤꯡꯗꯦ ꯑꯁꯦꯡꯕꯅꯤ ꯍꯥꯏꯕꯗꯤ ꯃꯤ ꯄꯨꯟꯅ ꯄꯨꯨꯜꯂꯒ ꯂꯥꯛꯔꯒꯀꯣ ꯑꯗꯨꯒꯥ ꯁꯤꯡꯖꯨ ꯆꯥꯕꯒꯨꯝꯕ
ꯑꯥ ꯑꯗꯨꯅꯦ-ꯑꯗꯨꯅꯦ ꯑꯗꯨꯅꯦ ꯅꯨꯄꯤꯈꯩꯗꯤ ꯁꯤꯡ ꯁꯤꯡꯖꯨ ꯁꯤꯡꯖꯨ ꯄꯥꯟ ꯑꯣ ꯅꯨꯄꯤꯈꯩꯗꯤ ꯁꯤꯡꯖꯨ ꯆꯥꯔꯒ ꯄꯨꯟꯕꯅꯦ ꯑꯅꯝꯕꯅꯦꯕ ꯑꯗꫭ꯫ ꯅꯨꯄꯥꯈꯩꯗꯤ ꯀꯩ ꯀꯩꯅꯣ ꯈꯪꯗꯦ ꯑꯍꯥꯎꯕ ꯁꯥ ꯌꯦꯟꯒꯨꯝꯕ ꯊꯣꯡꯔꯥꯒ ꯑꯗꯨꯝ ꯕꯣꯜ ꯂꯣꯏꯔ ꯃꯇꯨꯡꯗ ꯄꯥꯔꯠ ꯀꯤ ꯇꯧꯔꯒ ꯇꯧꯕꯗ ꯅꯨꯄꯥꯒꯩꯗꯤ ꯑꯗꯨꯃꯥꯏꯅ ꯇꯧꯋꯦꯕ꯫ ꯍꯣꯏ ꯅꯨꯄꯤꯗꯤ ꯁꯤꯡꯖꯨꯅ ꯂꯣꯏꯔꯦ꯫ ꯅꯍꯥꯟꯁꯨ ꯁꯤꯡꯖꯨꯅ ꯂꯣꯏꯔꯦ꯫
ꯌꯥꯝ ꯅꯨꯡꯉꯥꯏꯕꯅꯦ ꯑꯗꯨꯒꯤ
ꯅꯍꯥꯟ ꯕꯣꯜ ꯌꯦꯡꯕꯗꯣ ꯕꯣꯜ ꯍꯧꯗ꯭ꯔꯤꯉꯩꯗ ꯁꯤꯡꯖꯨ ꯑꯣꯏꯅ ꯆꯥꯁꯤꯟꯕ ꯕꯣꯜ ꯕꯣꯜ ꯌꯦꯡꯉꯥ ꯕ꯭ꯔꯦꯛ ꯃꯇꯨꯡꯗꯗꯤ ꯆꯥꯅ ꯂꯩ
ꯑꯗꯨꯗꯤ ꯌꯥꯝ ꯊꯨꯃꯜꯂꯤꯍꯦ꯫
ꯎꯝ꯫
ꯗꯨꯅꯤꯗ꯫ ꯏꯃꯥꯟꯅꯕ ꯂꯥꯏꯕꯁꯤꯡ ꯀꯣ ꯑꯗꯨꯒꯤ ꯁꯨꯃꯥꯏꯅ ꯇꯧꯕ ꯑꯗꯨ ꯈꯣꯠꯄ ꯑꯗꯨꯗ ꯌꯥꯝ ꯅꯨꯡꯁꯤꯕꯅꯤꯗꯨ ꯅꯨꯡꯁꯤꯕꯒ ꯑꯗꯨꯒꯥ ꯌꯥꯝ ꯅꯨꯡꯉꯥꯏꯕꯅꯦꯕꯥ ꯃꯗꯨꯒꯤ ꯑ ꯀꯔꯤ ꯍꯥꯏꯁꯤꯔꯥ ꯑꯗꯨ ꯇꯧꯕꯗꯣꯀꯣ
ꯎꯝ꯫
ꯑꯗꯨꯅꯤꯕ ꯍꯥꯏꯕꯗꯤ ꯑꯩꯈꯣꯏꯒꯤ ꯃꯐꯝꯁꯨ ꯀꯣ ꯑꯁ ꯌꯨꯝ ꯃꯊꯛꯇ ꯌꯨꯝꯊꯪ ꯐ꯭ꯂꯦꯛꯁꯤꯡꯗ ꯌꯥꯝ ꯂꯩꯕꯀꯣ꯫ ꯃꯥꯒꯤ-ꯃꯥꯒꯤ ꯁꯞ ꯄꯣꯠ ꯇꯧꯕꯒꯤ ꯀꯔꯤ ꯍꯥꯏꯁꯤꯔꯥ ꯑ ꯀꯟꯇ꯭ꯔꯤꯁꯤꯡꯒꯤꯗꫭꯀꯣ
ꯎꯝ꯫
ꯑꯃꯗ ꯂꯩ ꯑꯗꯨꯒ ꯑꯥꯔꯖꯦꯟꯇꯤꯅꯥ ꯑꯃ ꯄꯨꯑꯦ ꯑꯗꯨꯅ ꯂꯣꯏꯅꯃꯛ ꯑꯩꯈꯣꯏꯒꯤꯗꯤ ꯑꯩꯈꯣꯏꯒꯤ ꯌꯨꯝꯁꯦ ꯌꯥꯝ ꯋꯥꯡꯉꯤꯕꯀꯣ
ꯎꯝ꯫
ꯌꯦꯡꯕ ꯃꯇꯝꯗ ꯑꯩ ꯌꯥꯝ ꯅꯨꯡꯁꯤꯕꯅꯤ ꯃꯈꯣꯏꯒꯤ ꯀꯔꯤ ꯍꯥꯏꯁꯤꯔꯥ ꯐꯨꯠꯕꯣꯜꯒꯤ ꯁ ꯁꯄꯤꯔꯤꯛꯁꯤꯡ ꯂꯥꯏꯕꯗꯣ
ꯑꯥ ꯎꯝ꯫ ꯑꯩꯁꯨ ꯃꯊꯪꯗ ꯐꯖꯅ ꯌꯦꯡ ꯇꯥꯔꯦ꯫
ꯌꯦꯡꯉꯣ-ꯌꯦꯡꯉꯣ ꯑꯃꯨꯛꯀ ꯐ꯭꯭ꯂꯦꯛ ꯑꯃꯀꯨꯝꯕ ꯑꯗꯨ ꯊꯝꯂꯝꯒꯅꯤ꯫ ꯌꯥꯝ ꯅꯨꯡꯉꯥꯏꯕꯅꯤ꯫
ꯎꯝ꯫
ꯍꯧꯗꯤ ꯀ꯭ꯔꯤ ꯇꯧꯋꯤꯗꯣ
ꯍꯧꯖꯤ ꯍꯧꯖꯤ ꯑꯗꯨ ꯑꯗꯨꯝ ꯐꯝꯒꯅꯤ ꯅꯗ ꯏꯁꯥ ꯍ ꯇꯥꯔꯒ
ꯄꯨꯟꯁꯤ ꯍꯥꯏꯕꯗꯨ
ꯄꯨꯟꯁꯤ ꯍꯥꯏꯕꯗꯣ ꯌꯥꯗꯦꯕ ꯃꯐꯝ ꯃꯔꯥꯡ ꯈꯪꯗꯔꯤꯕ
ꯅꯨꯡꯉꯥꯏꯔꯒ ꯇꯨꯝꯂꯒ ꯐꯝꯂꯒ ꯏꯁꯩ ꯇꯥꯕ ꯑꯗꯨ ꯁꯤꯅꯦꯃꯥ ꯌꯦꯡꯕ ꯑꯗꯨ ꯂꯣꯏꯔꯒ
ꯑꯗꯨꯅꯦ ꯌꯥꯗ꯭ꯔꯦꯅꯦ ꯄꯨꯟꯁꯤꯗꯣ ꯑꯉꯥꯡ ꯑꯣꯏꯔꯤ ꯑꯉꯥꯡ ꯍꯣꯏ ꯍꯧꯖꯤꯛ ꯑꯉꯥꯡ ꯑꯩ ꯑꯉꯥꯡ ꯍꯧꯖꯤꯛ ꯑꯗꯨꯝ ꯑꯣꯏꯔꯤꯉꯩꯗꯗꯤ ꯑꯗꯨꯝ ꯄꯪꯌꯥ ꯌꯥꯕ ꯍꯌꯦꯡꯋꯥꯏꯗꯗꯤ ꯑꯃꯨꯛ ꯀꯣꯟꯅ ꯋꯥꯕꯗꯣ
ꯑꯩꯈꯣꯏꯁꯨ ꯑꯉꯥꯡ ꯑꯣꯏꯕ ꯌꯥ ꯑꯩꯈꯣꯏꯁꯨ ꯑꯉꯥꯡꯁꯦ ꯑꯉꯥꯡ ꯍꯥꯏꯕꯗꯤ ꯄꯨꯟꯁꯤ ꯈꯨꯗꯤꯡꯃꯛꯇ ꯑꯉꯥꯡ ꯑꯣꯏꯔꯔꯣꯏꯀꯣ ꯑꯗꯨ ꯑꯉꯥꯡ ꯑꯣꯏꯕ ꯃꯇꯝ ꯃꯇꯝꯗ ꯆꯞ ꯆꯥꯅ ꯁꯨꯃꯥꯏꯅ ꯇꯧꯕꯀꯣ ꯍꯥꯏꯕꯗꯤ
ꯎꯝ
ꯅꯨꯡꯁꯤꯕꯒꯨꯝꯕ ꯑꯗꯨ ꯏꯃꯥ ꯃꯅꯁꯤꯡꯒ ꯁꯨꯃꯥꯏꯅ ꯆꯠꯄ ꯑꯗꯨ ꯈꯣꯠꯄ ꯀꯣ
ꯃꯇꯥꯡ ꯃꯇꯥꯡ ꯂꯩꯅ ꯑꯗꯨꯒꯨꯝꯕꯗꯤ ꯄꯨꯟꯕ ꯈꯣꯠꯄ
ꯎꯝ ꯍꯣꯏ ꯍꯣꯏ ꯃꯇꯝ ꯈꯨꯗꯤꯡꯃꯛꯁꯨ ꯁꯨꯃꯥꯏꯅ ꯇꯧꯕꯁꯨ ꯌꯥꯗꯦ ꯍꯥꯏꯕꯅꯤ ꯑꯩꯈꯣꯏ ꯑꯩꯈꯣꯏꯒꯤ ꯊꯕꯛꯁꯨ ꯂꯩꯕꯀꯣ ꯑꯗꯣꯒꯅꯦ ꯌꯥꯝ ꯁꯥꯏꯌꯦ ꯑꯩꯈꯣꯏ ꯃꯐꯝꯗꯤ
ꯌꯨꯝ ꯆꯠꯂꯔꯣꯏꯒ ꯌꯨꯝ ꯆꯂꯜ ꯔꯣꯏꯗꯔ
ꯍꯣꯏ ꯍꯣꯏ ꯆꯠꯂꯣꯏ
ꯀ꯭ꯔꯤꯁꯃꯁ ꯨꯝꯃꯗꯁꯨ ꯆꯂꯦ
ꯈ꯭ꯔꯤꯁꯃꯅꯤ ꯆ ꯀꯅꯤ
ꯑꯗꯨꯅꯤ ꯑ ꯁꯥ ꯁꯥꯗꯤ ꯑꯣꯏꯅ ꯂꯥꯛꯄ ꯀꯗꯧꯅꯦꯕ
ꯅꯠꯇꯦ ꯍꯥꯏꯕꯗꯤ ꯈꯨꯟꯒꯤ ꯃꯤꯁꯤꯡꯅꯀꯣ ꯍꯥꯏꯕꯗꯤ ꯑ ꯃꯐꯝꯐꯝ ꯑꯃꯈꯛꯇ ꯊꯣꯡꯅꯒ ꯑꯃꯨꯛ ꯃꯤ ꯌꯥꯝꯅ ꯒ꯭ꯔꯥꯎꯟꯒꯨꯝꯕꯗꯒ ꯂꯥꯏꯟꯒꯨꯝꯕꯗ ꯐꯝꯂꯒ ꯆꯥꯕꯗꯣꯨꯗꯤ ꯑꯩ
ꯑ ꯅꯣꯏ ꯅꯣꯏꯁꯨ ꯑꯗꯨꯃꯥꯏꯅ ꯇꯧꯕ꯭ꯔꯥ
ꯍꯣꯏ ꯍꯣꯏ ꯇꯧꯋꯦ
ꯑꯁ ꯑꯩꯈꯣꯏꯁꯨ ꯑꯗꯨꯃꯥꯏꯅ ꯇꯧꯋꯤ ꯍꯄ ꯅꯨꯡꯉꯥꯏꯝꯕꯗꯣ ꯑꯩꯈꯣꯏꯗꯤ ꯎꯝ ꯑꯩꯈꯣꯏ ꯍꯧꯖꯤꯛ ꯍꯧꯁꯨ ꯑꯉꯥꯡ ꯑꯣꯏꯔꯤꯕ ꯆꯍꯤ ꯑꯃ ꯑꯅꯤꯒꯤ ꯃꯃꯥꯡꯗ ꯒ꯭ꯔꯥꯎꯟꯗ ꯌꯨꯝ ꯈꯨꯗꯤꯡꯒꯤ ꯃꯤꯡ ꯕꯕꯥꯒꯤ ꯃꯤꯡꯒꯨꯝꯕ ꯃꯃꯥꯒꯤ ꯃꯤꯡꯠ ꯍꯦꯠ ꯑꯃꯒꯤ ꯃꯤꯡꯗꯣ ꯑꯗꯣ ꯏꯔ ꯀ ꯒ꯭ꯔꯥꯎꯟꯗ ꯊꯦꯠꯂꯒ ꯁꯤ ꯑꯁꯤ ꯁꯤ ꯏꯃꯨꯡꯅ ꯁꯤꯗ ꯆꯥꯒꯗꯕ ꯁꯤ ꯏꯃꯨꯡꯅ ꯆꯥꯒꯗꯕ ꯒ꯭ꯔꯥꯎꯟꯗ ꯀꯣꯏꯁꯤꯜꯂꯒ ꯊꯦꯠꯄꯗꯣ
ꯍꯣꯏ
ꯑꯗꯨꯒ ꯃꯣꯏ ꯃꯣꯏꯒꯤ ꯐꯦꯃꯤꯂꯤꯒꯤ ꯃꯐꯝꯗ ꯑꯣꯏꯅ ꯄꯨꯅ ꯆꯥꯕꯗ
ꯍꯣꯏ ꯑꯗꯨꯅꯦꯕ ꯌꯥꯝ ꯌꯥꯝ ꯅꯨꯡꯁꯤꯕꯀꯣ ꯑꯗꯨꯒꯤ ꯁꯤꯁꯇꯥꯝꯗꯣ ꯑꯗꯣ ꯈꯥꯡꯗꯦ ꯈ꯭ꯔꯤꯁꯃꯥꯁꯀꯤ ꯆꯠꯄ ꯌꯥꯒꯗ꯭ꯔꯥ
ꯑꯣ ꯆ ꯍ ꯀꯁꯃ ꯀꯗꯤ ꯀꯝ ꯆꯠꯄ ꯌꯥꯗ ꯃꯥꯜ ꯍꯪ ꯔꯪ ꯈꯠꯂꯝ ꯃꯅ ꯑ ꯇꯝꯕꯁꯪ ꯉꯝꯗ
ꯍꯣꯏ ꯌꯥꯗꯗꯤꯩ ꯑꯃꯨꯛꯀ ꯇ꯭ꯔꯦꯟꯗ ꯆꯠꯀ ꯍꯥꯏ
ꯑꯩꯈꯣꯏꯒꯤ ꯃꯐꯝꯗꯤ ꯇ꯭ꯔꯦꯟꯗꯤ ꯌꯥꯎꯗ ꯌꯥꯎꯗꯦ ꯌꯥꯎꯗꯦ ꯑꯩꯈꯣꯏꯒꯤ ꯃꯐꯝꯗꯤ ꯇ꯭ꯔꯦꯟꯗꯤ ꯌꯥꯎꯗꯦ ꯑꯗꯨꯕꯨ ꯑꯩꯒꯤ ꯁꯦꯝꯈꯤꯕꯀꯣ ꯍꯣꯏ ꯍꯣꯏ ꯃꯄꯥꯟꯗ ꯂꯩꯕꯒꯤꯅꯤ
ꯎꯝ
ꯆꯤꯡꯉꯗꯤ ꯂꯩꯇꯦ ꯍꯥꯏꯕꯗꯤ ꯃꯄꯥꯟꯗ ꯆꯠꯂꯒ ꯂꯥꯏꯔꯤꯛ ꯇꯝꯃꯀꯣ
ꯄꯥꯟꯗ ꯆꯠꯂꯒ ꯏꯕꯒ ꯇꯝꯕ
ꯑꯁ ꯇꯝꯕ ꯍꯥꯏꯕꯕꯨ
ꯀꯣꯛ ꯑꯗꯤ ꯀꯩꯁꯨ ꯂꯩꯇꯦꯗ
ꯑꯃꯗꯤ ꯂꯩꯔꯕꯝꯅꯤꯗ
ꯃꯃꯤꯡ ꯃꯃꯤꯡ ꯈꯛꯇꯒ ꯇꯝꯕꯅꯤ ꯇꯁꯦꯡꯅ ꯍꯥꯏꯕꯅꯤ ꯑꯃꯨꯛꯀ ꯍꯌꯦꯡꯁꯤ ꯑꯃꯨꯛꯀ ꯔꯤꯖꯥ ꯊꯧꯔꯛꯀꯅꯤ ꯃꯪꯁꯨ ꯌꯥꯗꯦ ꯍꯣꯏ ꯃꯪ ꯌꯥꯗꯦꯕ
ꯑꯣ ꯀꯦꯁ ꯀ꯭ꯔꯤꯝꯗ ꯑꯣꯏꯅ ꯂꯧꯕ꯭ꯔꯥ
ꯑꯩ ꯉꯝꯗꯗ ꯍ
ꯑꯥꯔꯠꯁ ꯀꯩ ꯁꯕꯖꯦꯛ ꯑꯥꯔꯠꯁꯇ ꯀꯩ ꯀꯩꯗ ꯑꯣꯏꯅ ꯂꯧꯒꯦꯕ
ꯑꯩꯅꯣ ꯑꯥ ꯑ ꯑꯩꯗ ꯏꯪꯂꯤꯁꯁꯨ ꯂꯧꯋꯦ ꯏꯪꯂꯤꯁꯇ ꯂꯧꯋꯦꯕꯀꯣ
ꯅ ꯔꯦ ꯅꯌꯦ
ꯅꯠꯇꯤꯁꯤꯦ ꯍꯥꯏꯕꯗꯤ ꯑꯩ ꯀ꯭ꯂꯥꯁ ꯏꯂꯚꯦꯟ ꯇꯨꯋꯦꯜꯕ ꯀꯨꯝꯕꯗꯀꯣ ꯑꯩ ꯑꯩꯁꯨ ꯁꯥꯏꯟꯁ ꯂꯧꯒꯦ ꯍꯥꯏꯅ ꯈꯟꯕꯅꯤꯕ ꯑꯗꯨ ꯑꯩꯒꯤ ꯇꯠꯆꯧꯅꯀꯣ ꯑꯩꯒꯤ ꯇ ꯆꯥꯎꯧꯅ ꯅꯪ ꯁꯥꯏꯟꯁ ꯂꯧꯒꯅꯨ ꯅꯪ ꯂꯧꯕꯗꯤ ꯐꯔꯤꯒꯨꯝꯕ ꯑ ꯑꯦꯛꯖꯥꯝꯒꯨꯝꯕ ꯊꯥꯅꯤꯡꯉꯥꯏ ꯂꯩꯥꯏꯔꯤꯒꯗꯤ ꯅꯪ ꯊꯥꯕ ꯌꯥꯔꯔꯣꯏ ꯍꯥꯏꯕꯗꯤ ꯑꯥꯔꯁꯤꯡꯅ ꯌꯥꯝ ꯅꯨꯡꯉꯥꯏꯒꯅꯤ ꯍꯥꯏ ꯃꯥꯅ ꯍꯥꯏꯕꯀꯣ
ꯎꯝ
ꯑꯗꯨ ꯑꯣꯏꯔꯗꯤ ꯑꯩ ꯑꯁ ꯂꯧꯔꯒꯦ ꯍꯥꯏꯅ ꯇꯧꯕꯀꯣ ꯑꯗꯣ
ꯑ
ꯀꯩ ꯍꯥꯏꯁꯤꯔꯥ ꯄꯣꯂꯤꯇꯤꯀꯦꯜ ꯁꯥꯏꯟꯁꯅꯤꯕ ꯑꯩꯒꯤ ꯄ꯭꯭ꯔꯔꯤꯐꯔꯦꯟꯁꯇꯣ ꯀꯣ
ꯑꯥ
ꯄꯦꯐꯔꯦꯟꯁꯦ ꯑꯗꯨꯒꯤ ꯁꯕꯖꯦꯛꯅꯤ ꯑꯗꯨꯕꯨ ꯑꯩꯒꯤ ꯄ꯭ꯔꯤꯟꯁꯤꯄꯜꯅ ꯑꯩ ꯑꯩꯉꯣꯟꯗ ꯏꯪꯂꯤꯁ ꯄꯤꯕꯤꯀꯣ ꯗꯣ ꯅꯪꯗꯤ ꯄꯣꯂꯤꯇꯤꯀꯦꯜ ꯁꯥꯏꯟꯁ ꯂꯧꯒꯅ ꯅꯪꯗꯤ ꯏꯪꯂꯤꯁ ꯂꯧꯕ ꯌꯥꯒꯅꯤ ꯍꯩꯒꯅꯤ ꯍꯥꯏꯅ ꯍꯥꯏꯕꯀꯣ ꯑꯗꯨ ꯃꯥꯅ ꯄꯤꯕꯤꯔꯕ ꯑꯗꯣ ꯑꯁ ꯀꯣꯛꯅꯗꯤ ꯀꯩꯁꯨ ꯂꯩꯗꯦꯗ ꯍꯁꯦꯡꯅ ꯍꯥꯏꯕꯅꯤ
ꯅ ꯇ ꯁꯥ ꯃꯟꯥꯟꯕꯒ ꯀꯣ ꯃꯄꯥꯟꯁꯨ ꯊꯣꯛꯄ ꯌꯥꯗꯦꯕ
ꯁꯣꯝꯗꯁꯨ ꯑꯗꯨꯃꯥꯏꯅ ꯇꯧꯧꯕꯤꯗ
ꯍꯣꯏ
ꯌꯨꯝ ꯃꯈꯥꯗ ꯐ ꯐꯦꯟ ꯊꯥꯔꯒ ꯂꯩꯔꯗꯤ ꯁꯥꯕ ꯈꯪꯗꯕꯗꯣ ꯑꯗꯨꯝ ꯃꯄꯥꯟ ꯊꯣꯛꯒꯅꯦ ꯑꯁ ꯁꯥꯕꯗ
ꯑꯩꯈꯣꯏꯗꯗꯤ ꯅꯠꯇꯦ ꯑꯩꯈꯣꯏꯗꯤ ꯌꯨꯝꯗꯨ ꯁꯥꯏ ꯍꯥꯏꯕꯗꯤ ꯃꯄꯥꯟ ꯊꯣꯛꯒꯤ ꯅꯨꯡꯁꯥ ꯁꯥꯕ ꯀꯣ ꯑꯗꯨꯒ ꯃꯅꯨꯡꯗ ꯂꯥꯛꯑꯗꯤ ꯍ꯭ꯌꯨꯃꯤꯅꯤꯇꯤ ꯋꯥꯡꯃ
ꯑ
ꯑꯩꯈꯣꯏꯒꯤ ꯅꯣꯡꯁꯨ ꯆꯨꯑꯦ ꯌꯥꯝ ꯐꯩꯅꯦ ꯑꯗꯨꯗꯤ ꯑꯁ ꯌꯥꯝ ꯐꯩ ꯑꯗꯨꯗꯤ
ꯎ
ꯑꯈꯣꯏ ꯂꯦ